ꯂꯥꯛꯑꯦ ꯂꯥꯛꯑꯦ ꯂꯥꯛꯑꯦ
ꯂꯕ꯭ꯔꯣ
ꯂꯥꯎ ꯁꯄꯤꯀꯔꯅꯤ ꯂꯥꯎꯅ ꯍꯔꯣ ꯃꯥꯥꯡꯗ
ꯀꯔꯤꯕ
ꯂꯥꯎꯠ ꯏꯁꯄꯤꯀꯔ ꯊꯝꯕ ꯌꯥꯗꯕ꯭ꯔꯣ
ꯍꯪꯗꯦ
ꯑꯣꯞꯁꯟ ꯂꯩꯗꯦꯅꯦ
ꯑꯁꯤꯅꯦ ꯑꯣꯞꯁꯟ ꯍꯥꯏꯕꯗꯨ ꯇꯥꯛꯁ ꯍꯥꯏꯕꯗꯨ ꯑꯣꯏꯔꯝꯃꯅꯤꯅ
ꯁꯒ ꯒꯤ ꯇꯎꯕ꯭ꯔꯣ
ꯍꯣꯏ ꯂꯅꯥ ꯇꯕ꯭ꯔꯣ
ꯑꯩꯒꯤꯗꯤ ꯇꯧꯕ ꯌꯥꯗꯦꯅꯦ
ꯑꯥ ꯔꯤꯁꯤꯞ ꯇꯧꯕꯗꯤ ꯌꯥꯕ꯭ꯔꯥ ꯌꯥꯗꯕ꯭ꯔꯥ
ꯅꯪ ꯑꯃꯨꯛ ꯇꯧꯔꯒꯦꯔꯥ
ꯍꯩꯇꯦꯅꯦ ꯀꯗꯥ ꯍꯥꯏꯗ ꯑ
ꯅꯪ ꯅꯝꯕꯔꯗꯣ ꯅꯪꯗꯣ ꯑꯩꯒꯤ ꯑꯗꯣ ꯑꯩ ꯑꯩꯕꯨ ꯇꯧꯒꯦ ꯍꯥꯏꯔꯗꯤ ꯑꯩꯒꯤ ꯃꯗꯣ ꯑꯣꯞꯁꯟꯗꯣ ꯑꯩꯒꯤꯗꯣ ꯀꯣꯄꯤ ꯇꯧꯋ ꯑꯩꯒꯤ ꯅꯝꯕꯔꯗꯣ ꯑꯗꯨꯒ ꯇꯧꯑꯣ ꯀꯣꯟꯇꯦꯛ ꯂꯤꯁꯇꯤ ꯎꯔꯔꯣꯏꯕ
ꯇꯧꯔꯛꯀꯦ ꯇꯧꯔꯛꯀꯦ ꯇꯔꯥꯏ ꯇꯧꯒꯦ